ꯍꯂꯣ
ꯑꯣ ꯇꯥꯔꯕꯣ ꯇꯥꯔꯕꯣ
ꯇꯥꯏꯦ ꯇꯥꯏ
ꯀꯩꯗꯔꯣꯃꯤꯂꯣ ꯚꯥꯏ
ꯑꯩꯁꯦ ꯁꯨꯝ ꯆꯥꯛ ꯅꯥꯥꯏꯕ ꯑꯣꯏꯅꯀꯣꯅ ꯇꯨꯝꯕ ꯂꯩꯔꯝꯕ
ꯆꯥꯛ ꯆꯥꯗ꯭ꯔꯤ ꯍꯥꯏꯕꯅꯤꯅꯦ
ꯍꯁꯨ
ꯑꯁ ꯀꯩꯅꯣ ꯍꯧꯖꯤꯛꯀꯥꯟꯁꯤꯕꯨ ꯆꯠꯊꯣꯛꯇ꯭ꯔꯕꯣ ꯀꯩꯝꯇ
ꯆꯠꯊꯣꯛꯄꯁꯦ ꯑꯩ ꯉꯁꯋꯥꯥꯏ ꯆꯠꯊꯣꯛꯏꯒ
ꯑꯣ
ꯀꯩꯅꯣꯗꯣ ꯁꯨꯅꯤꯜꯗꯣ ꯃꯥꯗꯣ ꯄꯣꯠ ꯂꯩꯕ ꯂꯥꯛꯄ
ꯑ
ꯑꯩꯅ ꯐꯥꯔꯒ ꯄꯨꯕꯅꯦ ꯃꯥꯁꯦ ꯑꯣꯏꯣꯏꯍꯟꯕꯅꯦ ꯑꯩꯈꯣꯏ ꯂꯩꯀꯥꯏ ꯁ꯭ꯋꯥꯏꯗ ꯈꯔ
ꯑꯣ ꯀꯣꯏꯍꯟꯕ ꯅꯝꯗꯅ ꯀꯣꯏꯍꯟꯕ
ꯂꯝꯖꯦ
ꯎ
ꯏ ꯀꯥꯏꯗꯣꯔꯃꯤꯅꯣ
ꯑꯩ ꯁꯨꯝ ꯂꯩꯔꯝꯃꯤꯅꯤꯗ ꯀꯩꯗꯧꯕꯅꯤ ꯆꯥꯛ ꯆꯥꯗꯨ ꯊꯣꯛꯑꯦ ꯆꯞ ꯆꯥꯔꯦ ꯄꯥꯕꯨꯡꯗꯨꯗ ꯀꯨꯏꯔꯦꯅꯦ ꯎꯝ ꯑꯗꯏꯗ ꯀꯨꯏꯔꯦꯕ ꯁꯨꯀꯤꯜꯗ
ꯄꯥ
ꯑ
ꯀꯩꯅꯣ ꯇꯧꯔꯤꯕꯅꯦ ꯃꯥꯗꯤ ꯗꯨꯅꯤꯌꯥ ꯑꯃ ꯂꯩꯔꯤꯕꯅꯦ ꯃꯥ ꯃ ꯃꯥꯏ ꯋꯥ ꯃꯥꯏ ꯋꯥꯊꯤꯗꯀꯣ ꯀꯃꯥꯏꯅ ꯇꯧꯋꯦꯕ ꯃꯄꯥꯎ ꯑꯩ ꯇꯦꯕꯜ ꯑꯃ ꯂꯩꯔꯦ ꯍꯥꯏꯕꯀꯣ ꯑꯁꯥꯏ ꯄꯨꯠꯇꯦꯕ
ꯑ
ꯌꯦꯡꯁꯤ꯭ꯔꯦ ꯍꯥꯏꯇ ꯌꯦꯡꯉꯨꯁꯨ ꯂꯥꯛꯑꯣ ꯍꯥꯏ ꯑꯩꯈꯣꯏ ꯑꯩꯈꯣꯏꯒꯤꯒꯨꯝꯕꯗ ꯊꯣꯏꯇꯤꯒꯨꯝ ꯂꯥꯛꯑꯦ ꯍꯥꯏ ꯌꯦꯡꯕ ꯑꯗꯕ ꯋꯥꯈꯜ ꯑꯃꯒ ꯈꯜꯂꯤ ꯃꯥꯁꯦ ꯁꯤꯗꯤ ꯏꯁꯇꯗꯤ ꯋꯤꯠ ꯃꯤ ꯇꯧꯔꯒ ꯍꯦꯛꯇ ꯍꯧꯔꯒꯦ ꯑꯩꯁꯨ ꯀꯩ
ꯑꯉꯥꯡꯒꯤꯗꯣ ꯄꯣꯁꯇꯤ ꯇꯥꯏ ꯑꯗꯨꯗꯒꯤ ꯇꯦꯕꯜꯗꯨꯗꯤ ꯌꯥꯏ ꯍꯥꯏꯗꯤ
ꯌꯥꯗꯤ ꯌꯥꯏꯌꯦ ꯌꯥꯏ ꯎꯝ ꯍꯥꯏꯗꯤ ꯄꯣꯠꯇꯣ ꯑꯗꯨꯝ ꯂꯤꯡꯉꯦꯕꯀꯣ
ꯑ
ꯑꯗꯨꯒ ꯀꯩꯅꯣꯁꯨ ꯇꯧꯋꯦꯕ ꯃꯥꯏꯗꯣ ꯑꯗꯨꯝ ꯑꯥꯎꯠꯁꯥꯏꯠ ꯁꯨꯝ ꯄꯤꯛꯅꯤꯛꯒꯨꯝꯕ ꯈꯔ ꯂꯩꯗꯅ ꯑꯗꯨ ꯆꯠꯄꯒꯨꯝꯗꯅꯝ ꯄꯨꯕꯁꯨ ꯌꯥꯕꯨꯗꯤ ꯌꯥꯒꯗꯧꯕ ꯄꯣꯠꯅꯦꯕ
ꯍꯣꯏ ꯀꯌꯥꯝ ꯄꯥꯛꯀꯦ
ꯇꯨ ꯕꯥꯏ ꯇꯨ ꯑꯣꯏꯕꯅꯤ
ꯑꯣ ꯇꯨ ꯕꯥꯏ ꯇꯨ ꯑꯗꯨꯗꯤ ꯄꯤꯅꯤ ꯀꯨꯝꯕꯩ ꯆꯞ ꯆꯥꯅꯤꯅꯦ ꯍꯥꯏꯒꯨꯝꯅ
ꯆꯎꯗꯤ ꯆꯅꯤ
ꯏꯏ ꯏꯅꯦ ꯑꯦꯗꯤ ꯑꯗꯨ ꯃꯥꯏꯅ ꯄꯔꯦꯕ ꯂꯣ ꯀꯩꯅꯣꯁꯦ ꯅꯨꯡꯉꯥꯏꯕꯅꯦꯕ ꯌꯥꯝ ꯄꯨꯊꯣꯛ ꯄꯨꯁꯤꯟ ꯇꯧꯕ ꯈꯣꯠꯄ ꯂꯩꯗꯅ ꯄꯤꯅꯤꯛꯀꯨꯝꯕꯁꯨ ꯇꯦꯕꯜ ꯗ ꯀꯥꯏ ꯑꯃꯣꯜꯕꯅꯦꯕ
ꯑꯗꯨꯒ ꯀꯩꯅꯣ ꯇꯧꯕꯗꯣ ꯑꯃ ꯍꯣꯏ ꯀꯦꯝꯄꯤꯡ ꯇꯦꯕꯜ ꯑꯃ ꯂꯩꯕꯗꯣ ꯈꯔ ꯑꯣꯔꯤꯖꯅꯦꯒ ꯇꯧꯔꯒ ꯕꯣꯁ ꯣꯁ ꯇꯧꯔꯒ ꯑꯃ ꯑꯗꯨ ꯑꯗꯨꯁꯨ ꯂꯩꯕꯨꯗꯤ ꯂꯩ ꯌꯣꯜꯍꯧꯕꯅꯦꯕ ꯑꯗꯣ ꯑꯩꯉꯣꯟꯗꯗꯤ ꯑꯗꯨꯗꯧ ꯀꯥꯟꯅꯔꯣꯏꯗꯕ
ꯍꯣꯏ ꯑꯗꯨꯗꯤ ꯅꯤꯌꯝꯁꯨ ꯅꯤꯌꯝꯅꯤꯗ ꯑꯗꯨꯗꯤ
ꯎ
ꯍꯥꯏꯗꯤ ꯅꯪꯒꯤꯗꯗꯤ ꯋꯥꯡ ꯉꯝꯒꯅꯤ ꯑꯗꯨꯝ ꯍꯥꯏꯗꯤ ꯑꯗꯨꯅ ꯆꯧꯀ꯭ꯔꯤ ꯑꯃ ꯊꯥꯔ ꯐꯝꯕꯁꯨ
ꯏꯁꯇꯗꯤ ꯇꯦꯕꯜ ꯑꯣꯏꯕ꯭ꯔꯁꯨ ꯌꯥꯗꯤ ꯌꯥꯏꯑꯕ ꯑꯩꯗꯣ ꯏꯁ꯭ꯇꯗꯤ ꯇꯦꯕꯜꯒꯤ ꯇꯥꯏꯞ ꯂꯧꯒꯤꯈꯤꯕꯅꯦꯕ ꯉꯥꯏꯍꯥꯛ ꯉꯥꯏꯍꯥꯛꯀꯤ ꯀꯩꯅꯣ ꯍꯣꯏ ꯃꯄꯥꯟꯗ ꯄꯥꯕ ꯈꯣꯠꯄ ꯇꯧꯔꯒ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
ꯄꯄꯤꯔ ꯄꯥꯄ ꯃꯇꯝꯗ ꯁꯣꯟꯊꯔꯒ ꯃꯈꯥꯗ ꯀꯩꯀꯥ ꯄꯥꯕꯗꯤ ꯅꯨꯡꯉꯥꯏꯇꯦꯗꯅ
ꯃꯥꯅꯦ ꯃꯥꯅꯦ ꯋꯥꯔꯛꯄꯅꯤꯗ
ꯍꯚꯣꯏ
ꯀꯩꯅꯣ ꯑꯦ ꯑꯗꯨ ꯍꯥꯏꯔꯒꯀꯣ ꯑꯗꯨꯒꯤ ꯑꯗꯨꯒꯨꯝꯕ ꯇꯦꯕꯜꯗꯣ ꯂꯨꯄꯥ ꯑꯃ ꯂꯩꯕꯅꯦ ꯅꯪ ꯈꯪꯉꯒꯗ꯭ꯔꯥ ꯈꯪꯗꯦ ꯎꯝ ꯃꯃꯤꯡꯗꯨ ꯀꯥꯎꯔꯦꯅꯦ ꯌꯨꯇ꯭ꯌꯨꯕꯔꯅꯦꯕꯀꯣ
ꯆꯦꯇꯟꯗꯥꯔꯤ
ꯑꯣ ꯆꯤꯊꯊꯗꯁꯨ ꯌꯥꯝ ꯊꯛꯄꯗꯣ ꯑꯩ ꯃꯥꯁꯨ ꯐꯖꯅ ꯆꯟꯕꯅꯦ ꯃꯥꯁꯨ ꯃꯥꯅ ꯆꯟꯕꯁꯦ ꯄꯣꯁꯇꯣ ꯇꯥꯏ ꯑꯁꯨ ꯃꯗ
ꯑꯗꯣ ꯇꯟꯕꯗꯣ ꯃꯣꯏ ꯃꯣꯟꯗꯒꯤ ꯀꯟꯇꯦꯛ ꯂꯧꯕ ꯈꯣꯠꯄꯗꯣ ꯑꯃꯨꯛ ꯃꯇꯝꯗꯣ ꯈꯔ ꯀꯨꯏꯅ ꯑꯃꯨꯛ ꯆꯠꯅꯅꯤꯗꯅ
ꯃꯥꯅꯦ ꯃꯥꯅꯦ ꯑꯗꯨꯕꯨꯗꯤ ꯍꯣꯏ ꯔꯦꯗꯤꯃꯦꯗꯅꯦꯕ ꯅꯠꯇ꯭ꯔꯥ
ꯎꯝ ꯑꯗꯣ ꯍꯣꯏ ꯑꯃꯔꯣꯝꯗꯗꯤ ꯑꯩꯈꯣꯏ ꯃꯥꯏꯗꯨ ꯗꯤ ꯑꯥꯏ ꯋꯥꯏꯒꯨꯝꯕꯗꯤ ꯑꯣꯏꯗꯣꯏꯅꯦꯕ ꯄꯣꯠ ꯈꯔ ꯃꯥꯒꯤ ꯍꯥꯏꯗꯤ ꯈꯨꯠꯁꯨ ꯈꯨꯠꯂꯥꯏꯗꯨ ꯂꯩ ꯇꯥꯔꯒꯗꯤ ꯑꯩꯁꯨ ꯇꯝꯕꯗꯤ ꯌꯥꯏ ꯏꯁꯀꯤꯜ ꯑꯝꯅꯤꯅ
ꯍꯣꯏ
ꯎ ꯑꯩ ꯀꯩꯅꯣꯁꯤ ꯈꯪꯕꯅꯤ ꯅꯪꯅ ꯅꯪ ꯆꯧꯀꯤ ꯑꯃ ꯍꯥꯏꯔꯝꯃꯤꯗꯅ ꯍꯥꯏꯗꯤ ꯅꯪ ꯁꯨꯝ ꯏꯁꯇꯗꯤ ꯇꯦꯕꯜꯒꯤ ꯆꯧꯀ꯭ꯔꯤ ꯑꯃ ꯍꯥꯏꯔꯝꯃꯤꯗꯅ
ꯑꯥ ꯑꯥ ꯑꯥ ꯍꯥꯏꯔꯝꯃꯦ
ꯆꯧꯀ꯭ꯔꯤ ꯑꯃꯁꯨ ꯌꯦꯡꯉꯝꯃꯦꯕ ꯋꯥꯟ ꯄꯣꯏꯟ ꯐꯥꯏꯚꯇꯤ ꯂꯩꯍꯧꯋꯦꯕꯀꯣ ꯑꯃ ꯆꯧꯀ꯭ꯔꯤꯁꯦ ꯑꯃ ꯗꯕ꯭ꯂꯤꯎ ꯗꯕ꯭ꯂꯤꯎ ꯏꯗ ꯌꯥꯎꯕ ꯆꯧꯀ꯭ꯔꯤ ꯄꯨꯊꯣꯔꯛꯄꯒꯤꯗꯣ ꯑꯗꯨꯒꯨꯝꯕ ꯆꯧꯀ꯭ꯔꯤꯗꯨꯅꯦꯕꯀꯣ ꯑꯗꯣ ꯃꯥꯒꯤ ꯈꯦꯠꯅꯕꯁꯦ ꯍꯥꯏꯔꯒ ꯃꯥꯏꯅ ꯏꯁꯄꯣꯟꯁ ꯑꯃꯨꯛ ꯌꯥꯎꯕ ꯑꯗꯨꯝ ꯁꯤꯝꯄꯜ ꯑꯣꯏꯔꯒꯗꯤ ꯐꯖꯩ ꯃꯥꯏꯗꯣ
ꯑꯣ ꯑꯩꯅ ꯍꯣꯏ ꯑꯗꯨꯝꯕꯁꯨ ꯃꯌꯥꯝ ꯂꯩꯕꯗꯤ ꯂꯩꯍꯧꯋꯦꯕꯀꯣ ꯑꯗꯨ ꯋꯥꯟ ꯄꯣꯏꯟ ꯐꯥꯏꯚꯇꯤ ꯑꯃꯨ ꯌꯥꯏꯅꯦ ꯄ꯭ꯔꯥꯏꯖꯇꯣ
ꯎꯝ ꯄꯥꯕꯣꯏ ꯐꯥꯏ ꯍꯥꯏꯁꯦ ꯁꯤꯡ ꯄꯤꯁꯨꯝꯗꯅꯦꯕꯀꯣ ꯑꯗꯣ ꯃꯣꯏꯗꯣ ꯗꯦꯂꯤꯚꯔꯤ ꯇꯧꯔꯒ ꯂꯨꯄꯥ ꯆꯅꯤꯒ ꯂꯧꯔꯛꯀꯗ꯭ꯔꯥ ꯗꯦꯂꯤꯚꯔꯤ ꯆꯥꯔꯖ ꯑꯩ ꯇꯦꯕꯜꯁꯨ ꯗꯦꯂꯤꯚꯔꯤ ꯆꯥꯔꯖ ꯄꯥꯛ ꯆꯅꯤ ꯍꯥꯏꯔꯛꯄꯅꯦꯕ ꯑꯩꯅ ꯃꯅꯠ ꯃꯆꯥ ꯑꯃ ꯇꯥꯔꯛꯑꯦꯕ ꯃꯣꯏꯒꯤ ꯗꯨꯀꯥꯟꯗꯨꯗꯒꯤ
ꯇꯝꯅꯕ ꯍꯥꯏ ꯑꯗꯨꯝ ꯃꯈꯣꯏꯅ ꯑꯗꯨꯝ ꯄꯨꯔꯛꯁꯨ ꯌꯥꯏ ꯀꯩꯅ
ꯎꯝ ꯌꯥꯎꯕꯗꯤ ꯌꯥꯏ ꯑꯗꯣ ꯆꯠꯄꯗꯣ ꯇꯜꯂꯤ ꯅꯨꯡꯁꯥ ꯌꯥꯝ ꯁꯥꯔ ꯀꯥꯟꯗꯨꯗꯗꯤ
ꯃꯥꯅꯦ ꯃꯥꯅꯦ ꯆꯨꯝꯃꯦ ꯑꯗꯨꯕꯨꯗꯤ ꯆꯨꯝꯃꯦ
ꯗꯒꯤ ꯀꯩꯅꯣꯁꯨ ꯑꯗꯨꯝ ꯊꯤꯅꯅꯤ ꯗꯨꯀꯥꯟꯗꯁꯨ ꯈꯪꯗꯕꯅꯤ ꯗꯨꯀꯥꯟꯗꯁꯨ ꯑꯗꯨꯝ ꯀꯣꯏꯍꯪ ꯍꯪꯉꯅꯤ
ꯍꯣꯏꯣꯏ ꯊꯤꯕꯝꯁꯨ ꯆꯪꯗꯣꯏ ꯅꯠꯇ꯭ꯔꯥ ꯑꯗꯨꯅꯤꯅꯦ ꯉꯥ ꯑꯗꯨꯒꯤ ꯄꯦꯖꯇ ꯍꯥꯏꯐꯦꯠ ꯑꯗ ꯂꯤꯡ ꯊꯥꯖꯤꯜꯂꯝꯃꯣꯅꯦ ꯑꯩꯁꯦ ꯁꯨꯝ ꯌꯦꯡꯒꯦꯕ ꯑꯃꯗꯤ ꯂꯩꯗꯣꯏꯅꯦꯕ ꯆꯤꯌꯥꯔꯁꯦ
ꯅꯪ ꯆ ꯑꯣ ꯆꯤꯌꯔꯗꯨꯗꯤ ꯅꯪ ꯅꯪꯒꯤꯗꯤ ꯀꯩꯅꯣ ꯇꯧꯑꯣ ꯍꯥꯏꯗꯤ ꯐꯤꯛꯁ ꯑꯣꯏꯅ ꯂꯩꯒꯗꯕ ꯄꯣꯠ ꯑꯣꯏꯕꯅꯤꯅꯀꯣ ꯑꯩꯅ ꯅꯍꯨ ꯍꯥꯏꯕꯗꯣ ꯑꯣꯐꯔ ꯂꯥꯛꯄꯒꯨꯝꯕꯗ ꯁꯦꯜꯁꯒꯨꯝꯕ ꯂꯥꯛꯄ ꯀꯥꯟꯗ
ꯑꯣ ꯍꯣꯏ ꯑꯗꯨꯅ ꯐꯗꯨꯏꯔꯥ ꯈꯪꯗꯦ
ꯑꯗꯨꯅꯗꯤ ꯐꯅꯤꯌꯦ ꯑꯩꯒꯤꯗꯤ ꯇꯦꯝꯄꯔꯔꯤꯅꯦꯕꯀꯣ ꯇꯦꯝꯄꯔꯔꯤ ꯑꯣꯏꯕꯅꯤꯅ ꯍꯥꯏꯗꯤ ꯃꯄꯥꯟꯗ ꯊꯥꯕ ꯈꯣꯠꯄ ꯑꯣꯏꯕꯅꯤꯅ ꯑꯗꯨꯗꯨꯗꯤ ꯅꯨꯡꯉꯥꯏꯇꯦꯗꯅ ꯑꯆꯧꯕꯗꯨꯗꯤ ꯄꯩꯁꯥ ꯃꯌꯥꯝ ꯊꯥꯗꯕꯗꯨꯁꯨ ꯄꯥꯥꯃꯨꯏꯗꯅ
ꯆꯨꯝꯃꯦ ꯍꯣꯏ ꯑꯗꯨꯕꯨꯗꯤ ꯆꯨꯝꯃꯦ ꯑꯣ ꯑꯩꯁ ꯍꯟꯗꯛ ꯁꯦꯜꯁꯦ ꯗꯤꯋꯥꯂꯤꯒꯨꯝꯕꯁꯨ ꯋꯥꯠꯂꯤꯅꯦꯀꯣ ꯀꯥꯟꯗꯨ ꯂꯥꯛꯇꯦꯟ ꯇꯧꯋꯤꯖꯤꯕꯣ
ꯈꯛꯅꯤꯗ ꯁꯦꯜꯁ ꯂꯥꯛꯑꯒ ꯀꯩꯅꯣ ꯇꯧꯒꯗ꯭ꯔꯅ ꯑꯈꯣꯏ ꯁ꯭ꯋꯥꯏꯗ ꯀꯩꯅꯣ ꯗꯦꯂꯤꯚ꯭ꯔꯤ ꯇꯧꯔꯛꯀꯗ꯭ꯔꯥ ꯈꯪꯗꯦꯕꯣ
ꯍ ꯑꯗꯨꯖꯨ ꯃꯨꯛ ꯁꯨꯎ ꯎꯕꯤꯗꯦꯕ ꯅꯦꯠꯇ꯭ꯔꯥ
ꯍꯣꯏ ꯄꯥꯔꯁꯦꯜꯒꯩꯁꯦ ꯍꯧꯖꯤꯛ ꯗꯦꯂꯤꯕꯔꯤ ꯑꯝꯇ ꯑꯥꯎꯠ ꯑꯣꯐ ꯏꯁꯇꯣꯛ ꯂꯣꯏ ꯆꯠꯂꯦꯕ
ꯂꯣꯏ ꯆꯠꯂꯦ ꯑꯈꯣꯏ ꯁ꯭ꯋꯥꯏꯗ ꯁꯤꯒꯤ ꯅꯪ ꯑꯦꯗ꯭ꯔꯦꯁꯁꯤ ꯅꯪ ꯂꯣꯀꯦꯁꯟꯁꯤꯗ ꯗꯦꯂꯤꯚꯔ ꯑꯣꯏꯗꯦ ꯗꯦꯂꯤꯚꯔ ꯔꯦꯕꯜ ꯑꯣꯏꯗꯦꯅ ꯇꯧ ꯂꯩ ꯌꯥꯗ꯭ꯔꯦꯕ
ꯑꯗꯨꯒ ꯀꯩꯅꯣ ꯇꯧꯋꯦ ꯍꯧꯖꯤꯛꯁꯦ ꯆꯦꯇꯟ ꯕꯀꯠꯀꯤ ꯇꯥꯏꯞꯇ ꯅꯨꯄꯥ ꯑꯝ ꯂꯩꯌꯦꯕꯀꯣ ꯉꯁꯥꯏ ꯐꯦꯁꯕꯨꯛꯀꯤ ꯁꯣꯔꯁꯇ ꯈꯔ ꯊꯦꯡꯅꯕꯅꯦꯕ ꯃꯥꯒꯤ ꯐ꯭ꯔꯤꯛꯁꯅꯦꯜ ꯇꯣꯔꯤꯅꯦꯕꯀꯣ ꯂꯣꯏꯔꯦꯕꯣ ꯃꯥꯒꯤ ꯀꯣꯠꯁꯦ ꯄꯣꯁ ꯇꯥ ꯇꯥꯕ ꯈꯣꯠ ꯌꯥꯎꯋꯤꯅꯦꯕ ꯗꯤꯁ ꯒꯣ ꯔꯤ ꯃꯌꯥꯝ ꯗꯨ
ꯂꯥꯏꯔꯤꯛ ꯑꯣꯏꯅ ꯂꯩꯔꯕ
ꯂꯥꯏꯔꯤꯛ ꯑꯣꯏꯅ ꯂꯩꯔꯤꯕ ꯐꯂꯤꯞ ꯀꯥꯀꯤꯅꯦꯕ ꯌꯥꯝꯈꯟ ꯇꯥꯡꯕꯁꯨ ꯑꯣꯏꯗꯦꯕ ꯑꯗꯨꯝ ꯂꯨꯄꯥ ꯆꯅꯤꯒꯤ ꯃꯈꯥ ꯂꯣꯏ ꯂꯩꯌꯦꯕ
ꯍꯥꯏꯗꯤ ꯃꯦꯟꯇꯦꯜꯂꯤꯒꯤ ꯑꯣꯏꯒꯔꯥ ꯂꯥꯏ ꯑꯩꯁꯦ ꯕꯤꯖꯤꯅꯦꯁ ꯀꯨꯝꯕ ꯑꯣꯏꯔ
ꯁꯣꯔꯤꯅꯦꯕꯀꯣ
ꯂꯕ ꯁꯇꯣꯔꯤ ꯑꯣ ꯑ
ꯂꯞ ꯏꯁꯇꯣꯔꯤꯁꯦꯀꯣ ꯐꯤꯛꯁꯅꯦꯜ ꯑꯣꯏꯗꯣꯏꯅꯦꯕꯀꯣ ꯐꯤꯛꯁꯅꯦꯜ ꯑꯣꯏꯕ ꯄꯣꯠꯁꯤꯗꯅꯦ ꯑꯅꯤꯁꯦ ꯁꯨ ꯐꯪꯗꯔꯣꯏꯗꯕꯒꯤ ꯋꯥꯔꯤꯅꯦꯕ
ꯏꯁ ꯂꯥ ꯑꯁ ꯏꯁꯇꯣꯔꯤꯁꯨ ꯃꯈꯟ ꯃꯈꯟꯗꯤ ꯑꯣꯏꯕ
ꯑꯗꯨꯝ ꯑꯣꯏꯔꯝꯒꯗꯧꯗꯤ ꯃꯥꯜꯂꯦ ꯑꯩꯁꯨ ꯃꯥꯒꯤ ꯀꯣꯠꯇꯣ ꯃꯇꯦꯛ ꯃꯇꯦꯛ ꯈꯛ ꯊꯦꯡꯅꯕꯅꯦ ꯃꯥꯏ ꯃꯥꯏ ꯀꯣꯠ ꯑꯃ ꯄꯣꯁꯇ ꯍꯥꯏꯁꯤꯅ ꯈꯪꯕ꯭ꯔꯥ ꯑꯦꯕ ꯑꯩꯅ ꯌꯥꯝ ꯊꯤꯅ ꯍꯤꯜ ꯇꯧꯔꯤꯉꯩ ꯃꯇꯝꯗ ꯅꯪꯁꯦ ꯊꯦꯡꯅꯕꯅꯤ ꯁꯤꯅꯦꯕ
ꯑꯣ ꯒꯥꯥꯏꯗꯤ ꯀꯅꯥꯅꯣ ꯅꯨꯄꯥꯗꯨꯁꯨꯅ ꯊꯦꯡꯅꯩꯔꯕ
ꯍꯣꯏ ꯍꯣꯏ ꯅꯨꯄꯥꯁꯦ ꯊꯤꯡꯅꯕꯅꯦ ꯍꯥꯏꯕꯅꯦꯕ ꯑꯗꯨꯒ ꯃꯥꯒꯤ ꯃꯈꯥ ꯇꯥꯔꯛꯄꯁꯤꯅ ꯃꯥ ꯍꯥꯏꯁꯤꯅ ꯍꯧꯖꯤꯛꯇꯤꯀꯣ ꯍꯤꯜꯗ ꯇꯧꯔ ꯃꯇꯨꯡꯗ ꯍꯧꯖꯤꯛꯇꯤ ꯅꯪ ꯑꯃꯨꯛ ꯁꯥꯗꯣꯛꯈꯤꯕꯁꯤꯗ ꯅꯪꯒꯤ ꯑꯃꯨꯛ ꯍꯤꯜ ꯇꯧ ꯍꯧꯧꯔꯦꯁꯤꯅꯦꯕ
ꯍꯥꯏꯗꯤ ꯀ ꯇ
ꯍꯥꯏꯗꯤ ꯅꯨꯄꯥꯗꯨꯅ ꯌꯥꯝ ꯋꯥꯔꯤ ꯃꯇꯝꯗꯨꯅ ꯅꯨꯄꯤꯁꯨ ꯑꯃꯝ ꯊꯦꯡꯅꯔꯦꯗꯅ
ꯑ ꯑꯥ
ꯍꯧꯖꯤꯛꯅ ꯑꯃꯨꯛ ꯅꯪꯅ ꯊꯥꯗꯣꯛꯈꯤꯕꯒꯤ ꯑꯩ ꯑꯃꯨꯛ ꯋꯥꯍꯧꯔꯤꯁꯤ
ꯑꯣ ꯅꯨꯄꯤꯗꯨꯅ ꯑꯃꯨꯛ ꯊꯥꯗꯣꯛꯑꯒ ꯆꯠꯈꯤꯕꯒꯤ ꯋꯥꯔꯤꯅꯦꯕ
ꯍꯣꯏ ꯎꯝ
ꯑꯣ ꯑꯩ ꯁꯤ ꯁꯤꯒꯤ ꯀꯩꯅꯣꯁꯦ ꯍꯥꯏꯐꯦꯠ ꯊꯦꯡꯅꯈ꯭ꯔꯦꯅꯦ ꯂꯥꯏꯔꯤꯛ ꯅꯠꯇꯕꯤꯗ ꯁꯤ ꯃꯥꯗ꯭ꯔꯥ ꯀꯥꯏꯗꯅ
ꯑꯩ ꯁꯣꯔꯠꯁꯦ ꯈꯥꯏ ꯊꯦꯡꯅꯔꯛꯑꯦ ꯑꯗꯨ ꯑꯃꯅ ꯑꯃꯨꯛ ꯍꯥꯏꯁꯤꯅ ꯈꯪꯕ꯭ꯔꯥ ꯅꯪ ꯑꯩꯒꯁꯦ ꯈꯦꯠꯅꯩꯁꯤꯅꯦꯕ ꯑꯩꯅ ꯐꯦꯕꯋꯥꯔꯤ ꯇ꯭ꯋꯦꯟꯇꯤ ꯅꯥꯏꯅꯤ ꯅꯪꯅ ꯐꯦꯕꯋꯥꯔꯤ ꯇ꯭ꯋꯦꯟꯇꯤ ꯑꯩꯠꯅꯦ ꯁꯤꯅꯦꯕ
ꯑꯣ
ꯀꯩꯒꯨꯝꯕ ꯅꯪꯅ ꯑꯩꯒꯤ ꯅꯥꯛꯇ ꯂꯥꯛꯒꯦ ꯍꯥꯏꯇꯥꯥꯔꯒꯗꯤ ꯂꯤꯄꯤꯌꯔ ꯑꯃ ꯐꯥꯎꯔ ꯂꯥꯛ ꯂꯥꯛꯀꯗꯣꯏꯅꯤ ꯆꯍꯤ ꯃꯔꯤꯒꯤ ꯃꯇꯨꯡꯗ ꯂꯥꯛꯀꯗꯣꯏꯅꯤ ꯁꯤꯅꯦ
ꯂꯥꯔ
ꯑꯗꯒꯤ ꯁꯤꯒꯨꯝꯕ ꯄꯣꯠꯇꯣ ꯐꯖꯕꯗꯒꯤ ꯄꯥꯅꯤꯡꯉꯛꯄꯅꯤꯅ
ꯑꯁ ꯑꯗꯨꯅꯤꯅꯦ ꯑꯗꯨꯒꯨꯝꯕ ꯍꯧꯖꯤꯛꯀꯥꯟꯁꯦ ꯑꯅꯧ ꯑꯅꯧ ꯍꯥꯏꯇꯥꯔꯦ ꯑꯩꯈꯣꯏꯅ ꯄꯥꯔꯤꯁꯤꯅ ꯆꯇꯝꯕꯒꯣꯏ ꯀꯨꯝꯕ ꯑꯥ ꯑ ꯀꯩꯅꯣ ꯗ꯭ꯔꯥꯏꯁꯦ ꯀ ꯅꯥꯏꯁꯦ
ꯕꯨꯛ ꯃꯥꯒꯤ ꯕꯨꯛꯇꯣꯔꯦꯅꯦ ꯃꯥꯒꯤꯗꯣ ꯌꯨ ꯑꯦꯟ ꯃꯤ ꯍꯣꯏ ꯌꯨ ꯑꯦꯟ ꯑꯗꯨꯝ ꯍꯣꯏ ꯑꯗꯨꯃꯥꯏꯅ ꯐ꯭ꯂꯤꯞꯀꯥꯔꯠꯇ ꯕꯦꯁ ꯁꯦꯂꯔ ꯂꯩꯍꯧꯋꯦꯕ
ꯑꯥ
ꯌꯨ ꯑꯦꯟ ꯃꯤ ꯀꯔꯝ ꯍꯥꯏꯕꯅꯤ ꯌꯨ ꯑꯦꯟ ꯃꯤ ꯀꯩꯅꯣ ꯀꯥꯥꯎꯒꯔꯦ ꯑꯗꯨ
ꯍꯧꯖꯤꯛꯀꯥꯟ ꯑꯩꯅ ꯑꯩꯉꯣꯟꯗꯁꯨ ꯍꯧꯖꯤꯛ ꯌꯥꯝ ꯂꯩꯌꯦꯕꯀꯣ ꯑꯅꯧꯕꯅꯦꯕ ꯀꯣꯁꯨ ꯈꯕ꯭ꯔꯥ ꯌꯦꯂꯣ ꯐꯦꯁꯇꯅꯀꯣ ꯅꯪ ꯄꯥꯅꯤꯡꯉꯗꯤ ꯄꯤꯔꯛꯀꯦꯕꯀꯣ ꯑꯩꯈꯣꯏ ꯐ꯭ꯔꯦꯟ ꯑꯃꯈꯛꯉꯗ ꯒꯤꯐ ꯇꯧꯔꯛꯄꯅꯦꯕ ꯑꯁ ꯑꯗꯨꯏ ꯋꯥꯔꯤꯗꯨꯁꯨ ꯊꯤ ꯅꯨꯡꯉꯥꯏꯕꯤꯅꯤ ꯍꯦꯛ ꯀꯥꯟꯅꯗꯤ ꯇꯥꯕꯤꯅꯤ
ꯑꯩꯅꯅꯦ ꯑꯩꯅ ꯅꯣꯚꯦꯜꯒꯨꯝꯕꯗ ꯌꯥꯝꯅ ꯊꯋꯥꯏ ꯏ ꯇ ꯄꯥꯈꯤꯕꯁꯦ ꯈꯪꯕ꯭ꯔꯥ ꯆꯇꯦꯝ ꯚꯥꯒꯠꯀꯤ ꯇ ꯀꯥꯎ꯭ꯔꯦ ꯇ꯭ꯋꯦꯟꯇꯤ ꯁꯦꯟꯆꯨꯔꯤ ꯒ ꯐ꯭ꯔꯦꯟꯗꯨꯔꯣ
ꯑꯥ
ꯑꯗꯨꯗꯣ ꯃꯥꯜꯂꯦ
ꯑꯣ ꯇ꯭ꯋꯦꯟꯇꯤ ꯁꯦꯟꯆꯨꯔꯤ ꯑꯗꯨꯗꯤ ꯑꯩꯁꯨ ꯄꯥꯔꯦ
ꯑꯗꯨꯗꯤ ꯊꯤ ꯅꯨꯡꯉꯥꯏꯕꯅꯦ
ꯅꯨꯡꯉꯥꯏꯕꯅꯦꯍꯦ ꯑꯗꯨꯁꯨ ꯎ ꯑꯗꯨꯁꯨ ꯋꯥꯔꯤꯗꯣ ꯑꯁ ꯃꯩ ꯇꯥꯕꯅꯦꯍꯦ ꯑꯗꯨ ꯅꯨꯡꯉꯥꯏꯆꯗꯕ ꯀꯈꯤꯇꯗ ꯑꯩꯁꯨ ꯐꯅꯥꯟꯗꯤ ꯄꯥꯒꯕꯅꯦ
ꯎꯝ
ꯑꯁ ꯅꯣꯚꯦꯜꯁꯦ ꯄꯥꯒꯗꯤꯗꯤꯛ ꯆꯨꯕꯅꯦꯕ ꯊꯥꯏꯅ ꯄꯔꯤꯡ ꯄꯔꯤꯡ ꯄꯥꯕꯅꯦ ꯇ
ꯑꯩ ꯑꯩ ꯍꯧꯖꯤꯛꯀꯤꯗꯣ ꯂꯩꯗꯤ ꯂꯩꯈꯤꯅꯤ ꯗꯦꯂꯤꯕꯔꯤ ꯌꯥꯔꯀꯥꯟꯗ ꯗꯦꯂꯤꯕꯔꯤ ꯑꯥꯎꯠ ꯑꯣꯐ ꯏꯁꯇꯣꯛ ꯆꯠꯄꯩꯅꯤ ꯀꯔꯤꯦꯟ ꯗꯦꯂꯤꯕꯔꯤ ꯌꯥꯗꯦꯔꯛꯄꯩꯅꯤ ꯌꯥ ꯋꯥꯔꯦ ꯁꯥꯏꯂꯦꯁ
ꯂꯩꯖꯅꯤꯡꯗ꯭ꯔꯦꯕ ꯅꯠꯇ꯭ꯔꯥ ꯒꯨꯍꯥꯇꯤꯗꯣ ꯄꯥꯏꯈ꯭ꯔꯒꯦꯕꯁꯦ
ꯄꯥꯏꯈ꯭ꯔꯣꯍꯦ ꯑꯩ ꯈꯪꯗ꯭ꯔꯤ ꯀꯟꯐꯝ ꯇꯥꯗꯦ
ꯑꯗꯨ ꯀꯔꯝ ꯀꯥꯟꯗꯅꯣ ꯅꯪꯒꯤ ꯀꯩꯅꯣ ꯂꯩꯔꯤꯁꯤꯅ
ꯑꯩꯗꯣ ꯈ ꯍꯥꯏꯗꯤ ꯗꯣꯀꯨꯃꯦꯟ ꯊꯥꯖꯤꯟꯈ꯭ꯔꯦꯀꯣ ꯃꯣꯏ ꯗꯦꯠ ꯇꯨꯗ ꯂꯥꯁ ꯗꯦꯠ ꯑꯣꯏꯔꯝꯒꯅꯦꯕ ꯗꯣꯀꯨꯃꯦꯟ ꯑꯦꯛꯁꯦꯞ ꯇꯧꯕꯒꯤ ꯑꯗꯨꯒꯤ ꯃꯇꯨꯡꯗ ꯍꯥꯏꯗꯤ ꯗꯣꯀꯨꯃꯦꯟ ꯑꯦꯛꯁꯦꯞ ꯇꯧꯔꯒ ꯃꯣꯏꯁꯨ ꯀꯩꯁꯨ ꯍꯦꯛꯇ ꯊꯕꯛꯇꯣ ꯀꯩꯅꯣ ꯇꯟꯅꯍꯧꯕ ꯑꯧꯕꯃꯛꯇꯤ ꯅꯠꯇꯕꯅꯤꯅ ꯆꯠ ꯆꯠꯗꯤ ꯇꯧꯔꯛꯑꯣꯏꯗꯅ ꯀꯁꯇꯃꯔ ꯉꯥꯏ ꯂꯩꯕ ꯅꯠꯇꯕꯅꯤꯅ ꯍꯣꯏ ꯇꯧꯕꯗꯤ ꯇꯧꯔꯛꯀꯅꯤ ꯁꯤꯁꯇꯦꯃꯦꯇ ꯊꯥꯔꯇꯤꯛ ꯅꯥꯏꯅ ꯑꯗꯨ ꯑꯣꯏ ꯇꯥꯔꯒꯁꯨ ꯃꯇꯝ ꯆꯪꯅ ꯀꯩꯀꯥ ꯇꯧꯔꯒꯗꯤ ꯇꯧꯔꯛꯀꯅꯤꯕ
ꯍꯣꯏ ꯑꯗꯨ ꯚꯥꯏ ꯅꯪꯁꯨꯅꯦ ꯍꯥꯏꯗꯤꯅꯦ ꯄꯥꯎ ꯂꯧꯕ ꯈꯣꯠꯄꯗꯤ ꯂꯦꯞꯀꯅꯣꯕ ꯍꯥꯏꯗꯤ ꯅꯪꯒꯤꯗꯤ ꯑꯃꯨ ꯐꯥꯔꯁ ꯇꯥꯏꯝ ꯑꯣꯏꯗꯣꯏꯅ ꯇꯧꯗꯣꯏꯁꯁꯤꯀꯣ
ꯍꯣꯏ ꯑꯩ ꯀꯩꯅꯣꯕꯨꯗꯤ ꯇꯧꯋꯦ ꯏꯃꯦꯜ ꯏꯃꯦꯜ ꯆꯦꯛ ꯀꯩꯀꯥꯕꯨꯗꯤ ꯑꯗꯨꯝ ꯇꯣꯏꯅ ꯇꯧꯔꯦꯕ ꯍꯥꯟꯅꯁꯨ ꯇꯧ ꯇꯧꯔꯝꯗꯕꯅꯦꯕ ꯑꯩꯁꯦꯀꯣ ꯃꯣꯏꯒꯤ ꯋꯦꯕꯁꯥꯏꯠꯁ ꯆꯦꯛ ꯇꯧꯕ ꯍꯧꯋꯦ ꯏꯃꯦꯜ ꯆꯦꯛ ꯇꯧꯋꯦꯕ
ꯑꯥ ꯑꯗꯨꯅ ꯍꯥꯏꯗꯤ ꯏꯟꯐꯣꯔꯃꯦꯁꯟꯗꯨ ꯅꯅ ꯑꯃꯨꯛ ꯋꯥꯠꯂꯝ ꯇꯔꯗꯤ ꯗꯥꯏꯔꯦꯛ ꯅꯉꯣꯟꯗ ꯐꯣꯟ ꯊꯣꯛꯧꯛꯇꯕ ꯇꯣꯉꯥꯟꯕ ꯏꯟꯐꯣꯔꯃꯦꯁꯟ ꯑꯃ ꯂꯥꯛꯑꯃꯦ ꯈꯜꯂꯣ ꯅꯉꯣꯟꯗ ꯈꯪꯍꯧꯗ꯭ꯔꯦ ꯈꯜꯂꯣ ꯑꯗꯨꯗꯤ ꯑꯃꯨꯛ ꯅꯠꯇ꯭ꯔꯥ ꯑꯗꯨ ꯐꯔꯛꯅꯦꯕ ꯇꯥꯗꯣꯏꯁꯦ ꯑꯗꯨꯅ ꯑꯗꯨꯁꯨ ꯂꯧꯁꯤ ꯑꯗꯨꯒ ꯑꯇꯣꯞꯄ ꯃꯤ ꯍꯥꯟꯅꯒꯨꯝꯕ ꯇꯧꯈꯤꯕ ꯃꯤꯒꯤ ꯑꯣꯏꯕ ꯁꯨꯝ ꯋꯥꯔꯤ ꯋꯥꯇꯥꯏꯗꯣ
ꯎꯝ ꯎꯝ ꯑꯗꯨꯃꯥꯏꯅ ꯇꯧ ꯇꯥꯔꯒꯗꯤ ꯂꯨ ꯀꯧꯊꯣꯛꯂꯥꯏ ꯄꯥꯈꯤꯅꯤꯍꯦ ꯑꯃꯨꯛ
ꯑꯣ ꯈꯤꯇꯪ ꯂꯨ ꯀꯣꯛꯀꯦ ꯈꯤꯇꯪ ꯅꯤꯡꯉꯥꯏꯅꯤꯀꯣ ꯑꯪ ꯃꯇꯥꯡꯒꯤꯗ ꯗ ꯈꯥꯏ ꯑꯃ ꯊꯅꯦ
ꯀꯣꯛꯀꯦ ꯇꯧꯔꯝꯐꯝꯅꯦ ꯑꯗꯣ ꯈꯪꯗꯦ ꯀꯣꯛꯈꯤꯕꯁꯨ ꯌꯥꯏꯀꯣꯕꯣ
ꯀꯣꯔꯣ ꯀꯣꯔꯔꯣꯏ ꯀꯦ ꯀꯜ ꯂꯔꯅꯨꯀꯣ ꯂꯨ ꯀꯣꯛꯊꯣꯛꯀ ꯈꯤꯇꯪ ꯉꯥꯏꯒꯗ꯭ꯔꯅꯦ ꯕ꯭ꯔꯣꯗꯤ
ꯁꯤꯕ ꯑꯩ
ꯀꯩꯕ ꯇꯥꯗ꯭ꯔꯦ
ꯍꯟꯇ ꯀꯩꯅꯣꯒꯤꯗꯣ ꯑ ꯈꯟꯗꯤ ꯈꯜꯂꯦꯕꯀꯣ ꯁꯤꯒꯤ ꯑꯦꯛꯖꯥꯝꯗꯣ ꯈꯤꯇꯪ ꯅꯨꯡꯉꯥꯏꯈꯤꯕꯒꯤꯀꯣ ꯑꯩꯗꯤ ꯑꯩꯅ ꯃꯔꯛ ꯑꯃ ꯂꯥꯏꯕ꯭ꯔꯦꯔꯤꯒ ꯆꯠ ꯐꯠꯇꯕꯤꯗꯣ ꯈꯣꯠꯇꯕꯤꯗꯣ ꯑꯗꯨꯝ ꯈꯔ ꯋꯥꯈꯜꯗ ꯄꯨꯔꯥ ꯈꯔ ꯁꯥꯟꯇꯤꯗ ꯂꯩꯒꯦꯗꯣ
ꯎꯝ ꯎꯝ ꯎꯝ ꯍꯣꯏ ꯅꯅꯕꯨꯗꯤ ꯍꯥꯏꯗ꯭ꯔꯥ ꯍꯥꯏꯐꯦꯠꯄꯗꯤ ꯑꯗꯨꯝ ꯑꯩꯈꯣꯏꯗ ꯄꯟꯕꯅꯦ ꯅꯪꯗꯣ ꯎꯝ
ꯑꯗꯨꯒꯤ ꯍꯥꯏꯗꯤ ꯋꯥꯏꯑꯕ ꯈꯪꯕ꯭ꯔꯥ ꯑꯃꯔꯣꯝꯗ ꯏꯀꯖꯝ ꯊꯥꯏ ꯍꯅꯤ ꯁꯨꯀꯥꯟ ꯖꯨꯈꯂꯛꯇꯦ꯫ ꯑꯗꯒꯤ ꯁꯤꯖꯤꯅꯦꯜꯗ ꯂꯥꯏꯕꯅꯤ ꯆꯐ ꯊꯣꯛꯣꯡ ꯇꯧꯋꯤ ꯑꯩ ꯀꯩꯅꯣꯕꯨꯗꯤ ꯇꯧꯅꯤꯗ ꯁꯤꯒꯤ ꯁꯤꯒꯤ ꯑꯦꯛꯖꯥꯝꯁꯦ ꯍꯥꯏ ꯏꯟ ꯀꯦꯁ ꯍꯣꯏ ꯈꯟ ꯂꯥꯏꯕꯛ ꯐꯔ ꯈꯟ ꯇꯥꯔꯗꯤ ꯑꯩ ꯑꯇꯣꯞꯄ ꯑꯦꯛꯖꯥꯝ ꯑꯆꯧꯕꯒꯤ ꯄꯥꯝꯅꯤꯕ ꯍꯥꯏꯗꯤ ꯊꯕꯛꯇꯣ ꯀꯣꯝꯕꯅꯤꯅ ꯑꯇꯣꯞꯄ ꯑꯦꯛꯖꯥꯝ ꯃꯌꯥꯝ ꯂꯩꯗꯅ ꯑꯗꯨꯏ ꯍꯣꯠꯅꯕꯗꯤ ꯀꯩꯁꯨ ꯋꯥꯔꯣꯏꯗꯅ ꯐꯥꯏꯅꯥꯟꯁꯤꯌꯦꯦꯜ ꯐ꯭ꯔꯤꯗꯝꯁꯨ ꯂꯥꯛꯑꯅꯤ ꯑꯗꯒꯤ ꯐꯥꯏꯅꯥꯟꯁꯤꯌꯦꯦꯜ ꯁꯄꯣꯔꯠꯁꯨ ꯂꯥꯛꯑꯅꯤ
ꯃꯥꯅꯦ ꯃꯥꯅꯦ ꯐꯥꯏꯅꯥꯟꯁꯤꯌꯦꯜ ꯁꯄꯣꯔ ꯐꯥꯏꯅꯥꯟꯁꯤꯌꯦꯜ ꯐ꯭ꯔꯤꯗꯝꯁꯤꯅꯤ